ꯇꯥꯔꯦ ꯇꯔꯦ
ꯀꯩꯗꯧꯔꯤꯅꯣ
ꯀꯩꯝ ꯇꯧꯗꯦꯗ ꯎ ꯐꯝ ꯂꯩꯌꯦ
ꯀꯩꯒꯤ ꯐꯝꯕ ꯂꯦꯞꯄ ꯌꯥꯗ꯭ꯔꯣ
ꯂꯦꯕ ꯂꯧꯅꯦ
ꯐꯝꯕꯁꯦ ꯐꯝꯃꯟ ꯑ ꯂꯦꯞꯃꯟꯒ꯭ꯔꯦꯅ ꯑꯃꯨꯛ ꯐꯝꯕ
ꯑꯣ ꯉꯥꯍꯥꯛ ꯂꯩꯗꯤ ꯑꯃꯨꯛ ꯂꯦꯞ ꯂꯦꯞꯀꯅꯤꯅ ꯑꯗꯨꯗꯤ
ꯉꯍꯥꯛ ꯂꯩꯔꯗꯗꯤ ꯃꯨꯛ ꯂꯦꯄꯔꯣꯏ
ꯑꯗꯨꯗꯤ ꯇꯨꯝꯒꯗ꯭ꯔꯣ
ꯇꯨꯝ ꯔꯛ ꯆꯥꯛ ꯆꯥꯒꯅꯤ ꯆꯥꯒꯅꯤ
ꯑꯣ ꯆꯥꯛꯗꯤ ꯆꯥꯔꯕꯣ
ꯒꯩ ꯆꯥꯒ꯭ꯔꯦ
ꯀꯩ ꯃꯊꯦꯜ ꯆꯥꯒꯦ ꯉꯁꯤꯕꯣ
ꯍꯦꯟꯖꯥꯡꯁꯦ ꯍꯥꯎꯃꯟꯗꯅ ꯅꯣꯏꯅ ꯅꯣꯛꯒꯅꯤꯅꯦ
ꯍꯥꯎ ꯑꯍꯥꯎꯕ ꯉꯥꯛꯇ ꯆꯥ ꯃꯥꯜꯂꯦ ꯑꯗꯨꯗꯤ
ꯍꯥꯎꯃꯟꯗꯅꯅ ꯅꯠꯇꯦ ꯅꯣꯏ ꯅꯣꯛꯒꯅꯤ
ꯏꯁ ꯍꯥꯏꯔꯛꯑꯣꯗ ꯀꯩꯒꯤꯅꯣ ꯇꯥꯒꯦ ꯑꯝꯇ
ꯅꯪ ꯅꯪꯗꯤ ꯀ꯭ꯔꯤ ꯏꯟꯁꯥꯡ ꯆꯥꯔꯦ
ꯆꯥꯗ꯭ꯔꯤ ꯑꯩꯗꯤ
ꯏꯁ ꯊꯦꯡꯉꯤꯍꯩ
ꯊꯤꯡꯉꯦ ꯑꯩꯈꯣꯏꯁꯨ ꯏꯟꯁꯥꯡ ꯍꯥꯎꯗꯕ ꯑꯗꯨꯏ ꯆꯥꯕ ꯇꯟꯕ
ꯏꯟꯁꯥꯡ ꯈꯜꯂꯅꯨꯍꯦ
ꯢꯁ ꯆꯪꯕ ꯉꯝꯗ꯭ꯔꯤ ꯀꯃꯥꯏꯟ ꯇꯧꯕ
ꯢꯟꯁꯥꯡ ꯈꯥꯢꯔꯨꯅꯨ ꯌꯥꯝꯅ ꯐꯖꯗꯤ
ꯀꯩꯒꯤ
ꯑꯩꯗꯤ ꯏꯟꯁꯥꯡ ꯈꯟꯗꯦꯍꯦ ꯍꯥꯎꯗ꯭ꯔꯁꯨ ꯑꯗꯨꯝ ꯏꯟꯖꯤꯟꯕꯅꯦ
ꯉꯁꯥꯏꯁꯨ ꯉꯁꯥꯏꯁꯨ ꯆꯤꯟꯗ ꯑꯗꯨꯝ ꯑꯥ ꯏꯟꯂ ꯀꯣ ꯆꯪꯉꯨꯔꯖꯨ
ꯆꯩꯅ ꯏꯟꯕ꯭ꯔꯥ ꯀꯩꯅ ꯏꯟꯕ꯭ꯔꯥ
ꯈꯨꯠꯅ ꯏꯟꯕꯅꯤꯗ ꯑꯁ ꯕ꯭ꯔꯦꯛꯗꯤ ꯐꯟꯅ ꯐꯥꯏ ꯌꯥꯗꯦ
ꯍꯣꯏ ꯑꯣꯏꯔꯝꯅꯤ ꯂꯝꯕꯤ ꯂꯝꯕꯤ ꯂꯝꯕꯤ ꯑꯥ ꯂꯝꯕꯤ ꯅꯨꯡꯉꯥꯏꯗꯕꯩ
ꯏꯁꯤꯡ ꯃꯨꯛ ꯍꯩꯗꯔꯦ ꯑꯁ ꯌꯥꯗꯦ ꯕꯥꯀꯦꯠ ꯑꯅꯤ ꯑꯍꯨꯝ ꯃꯉꯥꯒꯨꯝꯕ ꯆꯥꯡ ꯑꯣꯏꯔꯝꯅꯤ ꯍꯩꯗ ꯑꯩꯟ
ꯑꯣ ꯑꯗꯨ ꯢ ꯐꯖꯟ ꯀꯩꯅꯣ ꯅꯨꯡ ꯅꯨꯡꯉꯥꯏꯅ ꯆꯪꯅꯕ ꯁ꯭ꯔꯒꯨꯝꯕ ꯍꯥꯞꯄ ꯌꯥꯗ꯭ꯔꯣ
ꯑꯁ ꯑꯗꯨꯁꯨ ꯍꯥꯞꯒꯦ ꯇꯧꯕꯅꯦ ꯑꯗꯨ ꯈꯪꯗꯦ ꯏꯇꯤꯡ ꯗꯨꯝ ꯍꯩ ꯍꯩꯔ ꯑꯗꯨꯝ ꯇꯥꯕꯅ ꯍꯥꯟꯈ꯭ꯔꯦꯕ
ꯑꯣ ꯐꯩꯅꯦ ꯑꯗꯨꯗꯤ ꯃꯊꯪꯗꯗꯤ ꯆꯪꯕ ꯉꯝꯗ꯭ꯔꯗꯤ ꯁ꯭ꯔꯐꯀꯨꯝꯕ ꯍꯥꯞꯄꯣꯀꯣ
ꯍꯣꯏ ꯍꯥꯞ ꯑꯗꯨꯁꯨ ꯌꯥꯢ ꯌꯥꯕ ꯖꯥꯠꯅꯤ
ꯍꯣꯏꯗ ꯌꯨꯝꯗ ꯗꯨꯝ ꯂꯩꯒꯗ꯭ꯔꯣ ꯊꯕꯛ ꯆꯠꯀꯗ꯭ꯔꯥ
ꯃꯄꯥꯟ ꯊꯣꯛꯄ ꯌꯥꯔꯣꯏꯅꯦ ꯅꯣꯡ ꯆꯨꯏꯅꯤ
ꯑꯣ
ꯂꯝꯕꯤ ꯆꯣꯠꯂꯦꯅꯦ ꯒꯥꯔꯤ ꯒꯥꯔꯤꯖꯨ ꯊꯧꯕ ꯅꯨꯡꯉꯥꯏꯔꯣꯢ ꯆꯣꯠꯇꯅ
ꯂꯝꯕꯤ ꯆꯣꯠꯂꯦꯕ
ꯑꯣ ꯅꯣꯡ ꯆꯨꯔꯤꯁꯤ
ꯂꯝꯕꯤ ꯆꯣꯠꯂꯦ ꯍꯥꯏꯕꯕꯨ ꯀ꯭ꯌꯥꯃꯨꯛ ꯆꯨ ꯆꯣꯠꯄ꯭ꯔꯅꯦ
ꯆꯣꯠꯄ ꯍꯥꯏꯁꯦ ꯅꯣꯡ ꯆꯨꯨꯔꯗꯤ
ꯀꯪꯕ ꯃꯇꯝ ꯉꯛꯇ ꯑꯟ ꯃꯄꯥꯟ ꯊꯣꯛꯀꯦ ꯅꯪꯗꯤ ꯈꯤꯇꯪ ꯆꯣꯠꯂꯁꯨ ꯌꯥꯗꯕ꯭ꯔꯕ
ꯅꯠꯇꯦ ꯆꯣꯠꯄ ꯍꯥꯏꯕꯁꯤ ꯂꯩꯗꯅ ꯏꯁꯤꯡ ꯌꯥꯝꯕꯗꯨ ꯆꯠꯊꯣꯛ ꯆꯠꯁꯨ ꯅꯨꯡꯉꯥꯏꯇꯦꯅ
ꯗꯨꯃꯥꯏ ꯍꯥꯢꯌꯣꯅꯦꯗꯣ ꯒ꯭ꯌꯥꯟ ꯇꯥꯕ ꯉꯝꯗꯦ
ꯗꯥꯁꯥꯅꯤ ꯑꯩꯅ ꯌꯥꯝꯅ ꯂꯨꯅ ꯍꯥꯏꯕꯁꯨ ꯅꯠꯇꯦ
ꯅꯨꯡꯉꯥꯢꯔꯤꯕ꯭ꯔꯣ
ꯑꯧ ꯅꯨꯡꯉꯥꯏꯔꯤꯌꯦ
ꯅꯪꯗꯤ ꯑꯩꯉꯣꯟꯗ ꯑꯝꯇ ꯐꯥꯎ ꯐꯥꯎꯁꯨ ꯐꯥꯎꯔꯛꯇꯦ ꯐꯣꯟꯁꯨ ꯑꯝꯇ ꯇꯧꯔꯛꯇꯦ
ꯅꯥ ꯅꯪ ꯅꯪ ꯅꯪꯅ ꯍꯥꯏꯔꯛꯇꯕ ꯑꯗꯨꯒꯤ ꯅꯪ ꯍꯥꯏꯔꯛ ꯀꯦꯔꯟ ꯉꯥꯏꯔꯤꯕ ꯅꯪ ꯀꯩꯝꯇ ꯍꯥꯏꯔꯛꯇꯦ ꯑꯗꯨꯒꯤꯅꯤ
ꯑꯁꯨꯛ ꯐꯥꯖꯅ ꯈꯪꯅꯥ ꯂꯩꯔꯒ ꯑꯥ ꯅꯣꯏꯁꯤ ꯌꯥꯝ ꯄꯣꯡ ꯅꯪ ꯅꯣꯏꯁꯤ ꯌꯥꯝ ꯄꯣꯡꯉꯤꯗ
ꯄꯣꯡꯕꯗꯤ ꯑꯩ ꯅꯠꯇꯦ ꯅꯪꯅꯦ
ꯅꯨ ꯅꯨ ꯅꯨꯄꯤ ꯅꯨꯄꯤ ꯅꯨꯄꯤꯁꯤꯡꯁꯦ ꯌꯥꯝ ꯍꯣꯡꯉꯤꯗ ꯀꯗꯥꯢꯍꯤ
ꯅꯨꯄꯥꯁꯤꯁꯨ ꯌꯥꯝ ꯄꯣꯡꯕꯅꯦ ꯍꯟꯗꯛꯇꯤ ꯅꯨꯄꯥꯅ ꯍꯦꯟꯅ ꯄꯣꯡꯕꯅꯦ
ꯆꯞ ꯐꯥꯖꯅ ꯈꯪꯅ ꯂꯩꯔꯒ ꯑꯥ ꯅꯣꯡꯃꯗꯁꯨ
ꯅꯪꯁꯦ ꯅꯪꯁꯦ ꯈꯪꯗꯦ ꯃꯤ ꯑꯅꯧꯕ ꯅꯨꯄꯤ ꯑꯅꯧꯕ ꯊꯦꯡꯅꯈꯤꯒꯦꯅ ꯑꯁꯤꯁꯨ ꯊꯤꯔꯤꯕ꯭ꯔꯥ ꯈꯪꯗꯦ ꯑꯩꯈꯣꯏꯗ ꯀꯩꯝꯇ ꯍꯥꯏꯔꯛꯇꯕꯗꯣ
ꯑꯩꯁ ꯊꯤꯗꯦꯗꯍꯦ ꯑꯈꯣꯏꯗꯤ ꯃꯄꯥꯟꯁꯨ ꯊꯣꯛꯇꯅ ꯌꯨꯝꯗ ꯑꯗꯨꯝ ꯂꯩꯕꯗꯨꯕꯨ
ꯎꯏꯁ ꯃꯄꯥꯟ ꯊꯣꯛꯇꯔꯁꯨ ꯁꯤ ꯀꯩꯅꯣꯗ ꯍꯥꯏꯕꯅꯦ ꯒ꯭ꯔꯨꯞꯇ ꯍꯥꯏꯕꯅꯦ ꯑꯗꯨꯏ ꯀꯩꯝꯇ ꯍꯥꯏꯔꯛꯇꯕꯅꯦꯕ ꯑꯈꯣꯏꯕꯨ
ꯑꯩ ꯉꯁꯤ ꯉꯥꯇ ꯉꯥꯏꯔꯤꯍꯦ ꯃꯤꯁꯤꯡꯗ ꯐꯥꯎꯅꯕ ꯑꯩ ꯐꯣꯟ ꯄꯥꯛ ꯄꯥꯥꯏꯗꯦ
ꯉꯁꯤꯗꯤ ꯀꯩꯒꯤ ꯂꯥꯛꯄ ꯑꯗꯨꯗꯤ ꯂꯥꯛ ꯑꯗꯨꯝ ꯂꯥꯛ
ꯈꯪꯗꯦ ꯀꯔꯤꯒꯤꯔ ꯈꯪꯗꯦ ꯂꯩꯕ ꯅꯨꯡꯉꯥꯏꯇꯕꯒꯤꯔ ꯑꯗꯨ ꯗꯨꯝ
ꯅꯍꯥꯟꯗꯤ ꯂꯩꯕ ꯅꯨꯡꯉꯥꯏꯕꯒꯤꯔꯣ
ꯀꯔꯤ ꯕꯤꯠꯂ ꯈꯪꯗꯦ ꯑꯩ ꯉꯍꯥꯟꯁꯨ ꯑꯗꯨꯝ ꯆꯞ ꯃꯥꯟꯅꯩꯗ
ꯅꯪ ꯃꯪꯗ ꯄꯩꯁꯥ ꯎꯕꯥ ꯑꯣꯏꯔꯝꯅꯤ
ꯎꯗꯦ ꯉꯁꯤꯗꯤ ꯎꯗꯦ
ꯑꯩꯗꯤ ꯎ ꯎꯕꯩꯅꯤ ꯂꯥꯛꯄꯗꯣ
ꯎꯝ ꯅꯣꯏꯅ ꯑꯝꯇ ꯐꯖ ꯐꯥꯎꯕꯤꯔꯛꯇꯦ ꯀꯥꯏꯗꯥꯒꯤ ꯑꯩ ꯏꯊꯟꯇꯥ ꯂꯣꯜꯂꯤ ꯑꯣꯏ ꯂꯩꯔꯦ
ꯅꯪ ꯅꯍꯥꯟꯗꯩ ꯅꯍꯥꯟꯒꯩ ꯆꯪꯉꯗꯤ ꯐꯥꯎꯔꯛꯄ ꯌꯥꯕꯅꯦ ꯅꯪꯅ ꯆꯪꯗꯕꯒꯤ
ꯀꯝꯄꯅꯤꯁꯨ ꯂꯩꯇ꯭ꯔꯦ ꯑꯩꯗꯤ ꯃꯤꯅ ꯇꯤꯟꯅ ꯑꯃ ꯄ
ꯅꯪꯕꯨ ꯅꯪꯕꯨ ꯅꯊꯟꯇ ꯆꯤꯡ ꯑꯃꯗ ꯂꯩꯕ꯭ꯔꯅꯦ ꯃꯤ ꯑꯃꯇꯥ ꯂꯩꯇꯕ ꯃꯤ ꯑꯃꯗ ꯍꯤꯡꯅꯗꯕ ꯂꯝ ꯃꯐꯝꯂꯥ
ꯑꯈꯣꯏ ꯈꯨꯟꯗꯤ ꯅꯨꯄꯤ ꯂꯩꯗꯤ ꯅꯨꯄꯥ ꯉꯥꯛꯇ ꯄꯣꯛꯑꯦ ꯑꯗꯨꯒꯤ ꯅꯨꯄꯤ ꯌꯥꯝ ꯋꯥ
ꯑꯣ ꯑꯗꯨꯗꯤ ꯅꯣꯏ ꯅꯃꯥ ꯍꯥꯏꯗꯤ ꯃꯧꯁꯤꯡꯁꯨ ꯃꯃꯥꯁꯤꯡꯁꯨ ꯑꯝꯇ ꯂꯩꯔꯝꯃꯣꯏꯅꯦ ꯅꯨꯄꯥ ꯉꯥꯛꯇ ꯅꯣꯏ ꯅꯨꯄꯥ ꯅꯣꯏ ꯅꯨꯄꯥꯁꯤꯡꯅ ꯅꯨꯄꯥꯕꯨ ꯄꯣꯛꯄ
ꯍꯩ ꯅꯨꯄꯤ ꯍꯥꯏꯕꯁꯤꯗꯤ ꯏꯃꯥꯗꯤ ꯂꯩꯖꯩ ꯍꯦ ꯄꯣꯛ ꯅꯨꯄꯥ ꯄꯣꯛꯇꯕ ꯍꯥꯏꯕ ꯋꯥꯅꯤ ꯑꯦ ꯅꯨꯄꯤ ꯄꯣꯛꯇꯕ ꯍꯥꯏꯕꯅꯤꯗ
ꯏꯁ ꯀꯃꯥꯏꯅ
ꯑꯁ ꯈꯪꯗꯦ ꯑꯩꯈꯣꯏ ꯈꯨꯟꯁꯦ ꯖꯥꯠ ꯑꯃꯅꯤ
ꯑꯗꯨꯗꯤ ꯈꯨꯟ ꯑꯇꯣꯞꯄꯗ ꯅꯨꯄꯤ ꯊꯤꯕ ꯆꯠꯂꯣ ꯍꯥꯏꯅ ꯀꯩꯅꯣ ꯇꯧꯕꯤ ꯑꯣꯏꯔꯝꯅꯤ ꯅꯣꯏ ꯈꯨꯟꯒꯤ ꯅꯨꯄꯥꯥꯁꯤꯡꯁꯦ ꯑꯗꯨꯗꯤ ꯅꯣꯏ ꯈꯨꯟꯒꯤ ꯅꯨꯄꯤ ꯑꯝꯇ ꯐꯪꯉꯔꯣꯏꯅꯦ
ꯍꯣꯏ ꯃꯥꯅꯤ ꯅꯣꯏꯌꯨ ꯅꯣꯢ ꯈꯨꯟ ꯅꯨꯄꯤ ꯌꯥꯝ ꯂꯩꯔꯗꯤ ꯈꯔ ꯂꯧ ꯋꯥꯏ ꯂꯧꯖꯒꯦꯅꯦ
ꯂꯧꯕ ꯂꯥꯛꯑꯣꯅꯦ ꯀꯩꯅꯣ ꯅꯣꯏ ꯈꯨꯟ ꯂꯨꯞ ꯎꯝ ꯅꯨꯄꯥ ꯀꯨꯟ ꯀꯨꯟꯊ꯭ꯔꯥꯃꯨꯛ ꯂꯥꯛꯑꯣ ꯀ꯭ꯌꯨꯗ ꯂꯩꯍꯟꯒꯦꯅ ꯅꯪ ꯅꯨꯄꯤꯁꯤꯡ ꯅꯣꯏ ꯑꯄꯥꯝꯕ ꯈꯜꯂꯣ ꯅꯣꯏ ꯅꯣꯏ ꯑꯄꯥꯝꯕ ꯍꯣꯏ ꯍꯣꯏ ꯇꯧꯕꯤꯒꯦ ꯀ꯭ꯌꯨꯗ ꯂꯦꯞꯍꯟ ꯂꯦꯞꯍꯟꯒꯦꯕꯀꯣ ꯑꯗꯨ ꯅꯣꯏ ꯑꯄꯥꯝꯕ ꯈꯜꯂꯣꯕꯥ ꯑꯗꯨꯗ ꯃꯔꯛꯇ
ꯅꯪꯅ ꯈꯟꯕꯤꯗꯕꯁꯦ ꯑꯩ ꯆꯤꯡꯅꯩꯗ ꯍꯅꯨꯕꯤꯅꯤꯅꯤꯅꯦ ꯍꯅꯨꯕꯤꯒꯨꯝꯕ
ꯅꯪ ꯅꯠꯇꯦ ꯅꯪ ꯅꯪ ꯅꯪꯅ ꯑꯄꯥꯝꯕ ꯅꯨꯄꯤ ꯍꯥꯏꯗꯤ ꯅꯪꯅ ꯑꯄꯥꯝꯕꯒꯤ ꯇꯥꯏꯞꯇ ꯑꯝꯇ ꯍꯥꯏꯔꯛꯑꯣꯅꯦ ꯑꯩ ꯂꯩ ꯂꯩꯕ꯭ꯔꯥ ꯑꯝꯇ ꯌꯦꯡꯒꯦ ꯈꯟꯕꯤꯒꯦꯕ ꯅꯪꯒꯤꯗꯃꯛ
ꯑꯩ ꯗꯃꯛꯇꯤ ꯂꯩꯒꯅꯤꯗ
ꯍꯥꯏꯔꯛꯑꯣꯅꯦ ꯑꯗꯣ ꯀꯔꯝꯕ ꯅꯨꯄꯤ ꯄꯥꯝꯕꯅꯣ
ꯑꯩꯗꯤ ꯆꯥꯛ ꯏꯟꯁꯥꯡ ꯊꯣꯡꯕ ꯍꯩꯔꯗꯤ ꯌꯥꯔꯦ ꯑꯗꯨꯝ
ꯏꯁ ꯑꯗꯨꯕꯨ ꯑꯗꯨꯝ ꯑꯗꯨꯗꯤ ꯃꯧ ꯃꯧꯁꯨ ꯌꯥꯕ꯭ꯔꯥ
ꯍꯩꯁ ꯃꯧꯗꯤ ꯇꯜꯂꯤꯍꯦ ꯀꯗꯥꯢꯗꯒꯤ
ꯍꯥꯜꯂꯛꯄꯤ ꯑꯦ ꯍꯦ ꯍꯦ
ꯍꯥꯢꯁ ꯃꯤ ꯃꯤ ꯋꯥ ꯀꯥꯏꯅꯔꯒꯅꯤꯗ ꯍꯥꯏꯗꯤ ꯃꯧ ꯂꯧꯔꯗꯤ
ꯑꯦ ꯆꯥꯛ ꯊꯣꯡꯕꯕꯨ ꯍꯥꯏꯌꯦ ꯑꯗꯨ ꯆꯥꯛ ꯐꯖꯗ꯭ꯔꯁꯨ ꯌꯥꯕ꯭ꯔꯥ ꯑꯗꯨꯗꯤ
ꯑꯩꯈꯣꯏ ꯃꯧ ꯂꯧꯅꯤꯡꯉꯥꯏꯗꯤ ꯂꯩꯕ ꯅꯠꯇꯦꯍꯦ
ꯁꯛ ꯊꯤꯔꯁꯨ ꯌꯥꯕ꯭ꯔꯣꯕ ꯑꯗꯣ ꯂꯩꯁꯥꯕꯤ ꯑꯣꯏꯔꯗꯤ ꯌꯥꯔꯕꯣ ꯂꯩꯁꯥꯕꯤ ꯑꯣꯏꯔꯒ ꯆꯥꯛ ꯊꯣꯡꯕ ꯍꯥꯏꯌꯦꯕ ꯑꯗꯨꯒ ꯀꯩꯅꯣ ꯇꯧꯔꯗꯤ ꯌꯥꯔꯕ꯭ꯔꯣ
ꯁꯛ ꯁꯛꯅ ꯆꯥꯒꯗꯧꯕ ꯅꯠꯇꯦ ꯀꯩꯅꯣ
ꯌꯥꯏ ꯌꯥꯏ ꯅꯣꯏ ꯑꯗꯨꯅꯤ ꯋꯥꯕꯨꯗꯤ ꯑꯗꯨꯅꯦ
ꯄ꯭ꯔꯤꯊꯤꯕꯤꯁꯦ ꯁꯛ ꯐꯖꯕ ꯂꯩꯕꯒꯤ ꯁꯛꯊꯤꯕ ꯂꯩꯕꯅꯦꯍꯦ
ꯑꯗꯨꯅꯦ ꯑꯗꯨꯗꯤ ꯆꯨꯝꯃꯦꯅꯦ ꯀꯩꯅꯣ
ꯐꯖꯕꯗ ꯉꯥꯏ ꯂꯩ ꯂꯪꯕ ꯊꯤ ꯂꯩꯔꯗꯤ ꯀꯗꯥꯢꯗꯩ
ꯐꯖꯕ ꯂꯩꯕꯤ ꯐꯖꯕ ꯂꯩꯕꯤ ꯊꯤꯕ ꯂꯩꯅꯤ ꯑꯊꯤꯕ ꯂꯩꯕꯤ ꯐꯖꯕ ꯂꯩꯝꯅꯤ ꯑꯗꯨ ꯑꯗꯨꯗ ꯃꯤ ꯃꯌꯥꯝꯅ ꯄꯤꯝꯅꯩ ꯄꯥꯝꯅꯕꯁꯦ ꯐꯖꯕꯅꯦꯕ
ꯍꯣꯏꯗ ꯑꯗꯨꯕꯨꯗꯤ ꯐꯤꯔꯣꯟ ꯁꯨ ꯐꯖ ꯐꯖꯕ ꯃꯤ ꯂꯣꯏꯅ ꯁꯦꯠꯅꯤꯡꯉꯤ ꯁꯤꯗꯤ ꯏꯟꯁꯥꯡ ꯑꯍꯥꯎꯕꯁꯨ ꯑꯗꯨꯝ ꯆꯥꯅꯤꯡꯉꯤ
ꯑꯗꯨꯅꯦ ꯅꯪ ꯅꯪꯅꯗꯤ ꯅꯪꯅꯗꯤ ꯑꯗꯨꯃꯥꯏ ꯇꯧꯔꯝꯃꯣꯏ ꯅꯪꯗꯤ ꯢꯟꯁꯥꯡ ꯑꯍꯥꯎꯇꯕꯅ ꯄꯥꯝꯔꯝꯅꯤ ꯐꯤꯔꯣꯝꯁꯨ ꯊꯤꯕꯅ ꯄꯥꯝꯔꯝꯅꯤ ꯅꯨꯄꯤꯁꯨ ꯊꯤꯕ ꯄꯥꯝꯕꯅꯤꯅ
ꯇꯦꯗ ꯑꯥ ꯑꯈꯣꯏꯁꯨ ꯆꯥꯡ ꯃꯥꯒꯤꯗꯨꯏ ꯄꯥꯝꯃꯤꯗ
ꯏꯁ ꯊꯤꯔꯁꯨ ꯌꯥꯏ ꯍꯥꯏꯕꯗꯨꯗꯤ ꯁꯥꯕꯨ ꯀꯩꯗꯧꯗꯣꯏꯅꯣ ꯍꯥꯏꯔꯒ
ꯅꯠꯇꯦ ꯊꯤꯃꯜꯂꯁꯨ ꯀꯗꯥꯏ ꯄꯅꯣ
ꯅꯪ ꯁꯀ꯭ꯔꯥ ꯑꯣꯏꯂꯤ ꯚꯥꯞ ꯚꯥꯞ ꯇꯥꯑꯣꯏ
ꯇꯥꯕꯅꯦ ꯉꯁꯥꯏꯗꯤ ꯑꯗꯨ ꯅꯪ ꯅꯪꯅ ꯅꯠꯇ꯭ꯔꯣ ꯅꯪꯗꯤ ꯌꯥꯏ ꯍꯥꯏꯕꯗꯤ
ꯅꯠꯇꯦ ꯅꯠꯇꯦ ꯊꯤꯔꯁꯨ ꯑꯗꯨꯝ ꯌꯥꯔꯁꯨ ꯀꯩꯅꯣ
ꯄꯥꯗꯅ ꯂꯩ ꯗꯅꯥꯀꯣ
ꯑꯁ ꯅꯪꯉꯤꯁꯤꯗꯤ
ꯆꯥꯡ ꯑꯃꯗꯗꯤ ꯌꯥꯏꯗꯦ
ꯌꯥꯏ ꯑꯗꯨꯗꯤ ꯌꯥꯏ ꯆꯥꯉ ꯑꯃꯗ ꯊꯤꯕ ꯇꯥꯔꯦ ꯌꯥꯝ ꯐꯖꯗꯕ ꯌꯥꯝ ꯊꯤꯗꯕ
ꯅꯪ ꯑꯣꯏ ꯊꯤꯕꯤ ꯍꯥꯏꯔꯤꯔꯣ
ꯑꯩ ꯑꯩꯕꯨ ꯊꯤꯌꯨ ꯍꯥꯏꯕ ꯅꯠꯇ꯭ꯔꯣ ꯅꯧꯅ
ꯌꯥꯏꯅꯤ ꯌꯥꯏꯅꯤ ꯍꯣꯏ ꯅꯣꯏ ꯅꯨꯄꯤ ꯀꯌꯥ ꯂꯩꯕ꯭ꯔꯣ
ꯀꯅꯥ ꯑꯩꯈꯣꯏ ꯍꯥꯏꯔꯗꯤ ꯑꯩꯈꯣꯏ ꯏꯃꯨꯡꯔꯣ ꯈꯨꯟꯔꯣ ꯀꯅꯥ
ꯅꯣꯏꯃꯨꯡ ꯅꯣꯏꯃꯨꯡ ꯅꯣꯏ ꯏꯃꯨꯡꯗꯒꯤ ꯂꯧꯔꯒꯦ ꯅꯅꯥꯎꯄꯤꯒꯨꯝꯕ ꯂꯩꯕ꯭ꯔꯣ
ꯏꯅꯥꯎꯄꯤ ꯑꯃꯨꯛ ꯍꯥꯡꯉꯨ ꯁꯥꯏ ꯏꯅꯥꯎꯨꯄꯤ ꯆꯍꯤ ꯇꯔꯥ
ꯍꯥꯏꯁ ꯁꯤꯗꯤ ꯌꯥꯝꯅ ꯃꯇꯝ ꯋꯥꯈꯤꯅꯤꯍꯦ ꯌꯧꯗꯕꯗꯨꯗꯤ
ꯑꯗꯨ ꯅꯪ ꯄꯥꯝꯕ꯭ꯔꯥ ꯍꯥꯏꯅ ꯍꯥꯏꯕꯅꯦ ꯄꯥꯝꯕꯗꯤ ꯂꯧꯑꯣ ꯍꯥꯏꯅ
ꯇꯔꯥꯗꯤ ꯑꯩ ꯍꯅꯨꯕ ꯍꯥꯟꯅ ꯍꯥꯟꯒꯔꯅꯤ꯫ ꯀꯗꯥꯢ ꯆꯍꯤ ꯇꯔꯥꯗꯤ ꯋꯥꯠꯃꯟꯒꯔꯦ
ꯀꯩꯒꯤ ꯅꯪ ꯅꯪꯗꯤ ꯄꯥꯈꯪ ꯄꯥꯈꯪ ꯁꯥꯔꯤ ꯑꯣꯢꯔꯕ꯭ꯔꯣ ꯍꯧꯖꯤꯛ
ꯑꯩꯁꯦ ꯄꯥꯈꯪ ꯁꯥꯔꯤ ꯑꯣꯢꯔꯦ ꯍ
ꯑꯗꯨꯗꯤ ꯀꯨꯟꯊ꯭ꯔꯥ ꯑꯩꯈꯣꯢ ꯈꯨꯟꯗ ꯀꯨꯟꯊ꯭ꯔꯥ ꯆꯍꯤ ꯀꯨꯟꯊ꯭ꯔꯥꯁꯨꯕ ꯅꯨꯄꯤ ꯑꯅꯤ ꯑꯍꯨꯝ ꯂꯩꯌꯦ ꯑꯗꯨꯗ
ꯀꯨꯟꯊ꯭ꯔꯥ ꯀꯨꯟꯊ꯭ꯔꯥ ꯐꯥꯎ ꯍꯦꯟꯈ꯭ꯔꯦꯗ ꯑꯩꯗꯤ
ꯑꯗꯨ ꯅꯪ ꯍꯦꯟꯈ꯭ꯔꯁꯨ ꯅꯨꯄꯤꯗꯤ ꯀꯨꯟꯊ꯭ꯔꯥ ꯑꯣꯢꯗꯤ ꯌꯥꯢꯅ
ꯐꯣ ꯐꯣꯔꯇꯤ ꯄ꯭ꯂꯁ ꯑꯣꯢꯒꯔꯦ ꯑꯩ
ꯏꯁ ꯑꯗꯨꯗꯤ ꯃꯧ ꯑꯃ ꯄꯤꯔꯒꯦ
ꯅꯣꯢꯕꯨꯁꯨ ꯄꯣꯛꯄ ꯌꯥ ꯅꯣꯢꯕꯨꯁꯨ ꯄꯣꯛꯄ ꯌꯥꯔꯅꯤꯍꯦ
ꯑꯈꯣꯢꯕꯨ ꯄꯣꯛꯄ ꯌꯥꯅꯤꯕ
ꯍꯣꯢ ꯐꯣꯔꯇꯤ ꯄ꯭ꯂꯥꯁ ꯑꯣꯢꯒꯔꯦ
ꯑꯣ ꯑꯗꯨꯗꯤ ꯀꯥꯀꯥ ꯍꯥꯢꯅ ꯀꯧꯕ ꯇꯥꯔꯦꯅꯦ
ꯀꯥꯀꯥ ꯉꯥꯛ ꯀꯧꯕ ꯌꯥꯢ
ꯑꯗꯨ ꯑꯣꯢꯒ ꯄꯨꯄꯨ ꯑꯥ ꯄꯨꯄꯨ ꯑꯣꯢꯅ ꯀꯧꯔꯣ
ꯌꯥꯢ ꯀꯥꯢꯗꯦ
ꯍꯣꯢ ꯀꯧꯒꯦ ꯀꯧꯕ ꯇꯥꯔꯦ
ꯆꯥꯛ ꯂꯥꯝꯗ꯭ꯔꯤꯕ ꯅꯣꯢ ꯆꯥꯗ꯭ꯔꯤ ꯍꯥꯢꯁꯤꯕꯨ
ꯂꯥꯝꯗꯦꯍꯦ ꯉꯁꯥꯢ ꯕ꯭ꯔꯦꯛꯐꯥꯁ ꯆꯥꯔꯒ ꯑꯗꯨꯗꯩ ꯂꯥꯝꯗ꯭ꯔꯦ
ꯕ꯭ꯔꯦꯛꯐꯥꯁ ꯐꯥꯎ ꯆꯥꯕꯁꯨ ꯂꯥꯝꯗ꯭ꯔꯦ ꯑꯩꯈꯣꯢ ꯑꯩꯈꯣꯢꯗꯤ ꯉꯟ ꯉꯟꯅ ꯆꯥꯢꯗ ꯍꯥꯢꯕꯗꯤ ꯑꯩꯈꯣꯢꯅꯤ ꯑꯗꯨꯝ ꯍꯩꯅꯝꯒꯤꯀꯣ
ꯎꯝ
ꯑꯥ ꯑꯩꯈꯣꯢꯗꯤ ꯀꯩꯅꯣ ꯀꯔꯤ ꯍꯥꯢꯁꯤꯔ ꯄꯨꯡ ꯋꯤꯗꯤꯟ ꯁꯚꯦꯟꯒꯨꯝꯕꯗ ꯆꯥꯈ꯭ꯔꯦꯕꯀꯣ
ꯑꯣ
ꯉꯟꯉꯟ ꯆꯥꯢꯗ ꯏꯚꯤꯅꯤꯡꯁꯨ ꯍꯥꯢꯗꯤ ꯑꯉꯥꯡꯁꯨ ꯆꯦꯟꯕꯅꯤꯅꯀꯣ
ꯑꯣ
ꯉꯟ ꯉꯟ ꯆꯊꯣꯛꯑꯕꯥ
ꯑꯉꯥꯡ ꯀꯌꯥ ꯁꯨꯔꯦ ꯅꯪ
ꯑꯁ ꯑꯩ ꯅꯨꯄꯤ ꯊꯤꯗ꯭ꯔꯤꯍꯦ
ꯏꯁ ꯑꯉꯥꯡ ꯀꯞꯄꯗꯨ ꯇꯥꯢꯌꯦ
ꯑꯩꯒꯤ ꯏꯌꯥꯝꯕꯒꯤ ꯑꯉꯥꯡꯅꯦ
ꯏꯁ ꯅꯪꯒꯤ ꯑꯣꯢꯔꯝꯅꯤꯗ
ꯑꯩꯒꯤ ꯀꯥꯖꯤꯟ ꯕ꯭ꯔꯗꯔꯒꯤ ꯑꯉꯥꯡꯅꯤ ꯑꯩꯈꯣꯢ ꯂꯩꯃꯤꯟꯅꯕ
ꯑꯣ ꯑꯗꯨ ꯅꯪ ꯏꯀꯥꯢꯗ꯭ꯔꯣ ꯃꯣꯢ ꯐꯥꯎ ꯅꯨꯄꯤ ꯊꯤꯔꯀꯥꯟꯗ ꯅꯪ ꯆꯍꯤ
ꯃꯣꯢꯗꯗꯤ ꯑꯩꯒꯤꯗꯤ ꯆꯍꯤꯗꯤ ꯗꯤꯐ꯭ꯔꯦꯟ ꯂꯩꯗꯅ
ꯐꯖꯔꯁꯨ ꯅꯪꯕꯨ ꯅꯪ
ꯃꯣꯢꯗꯒꯤꯗꯤ ꯑꯩ ꯑꯉꯥꯡ ꯌꯥꯝ ꯑꯣꯢꯔꯤꯗ
ꯏꯁ ꯀꯨꯟꯊ꯭ꯔꯥ ꯍꯦꯟꯗ꯭ꯔꯣꯕꯗꯨꯕꯨ ꯑꯉꯥꯡ ꯑꯣꯢꯔꯤ ꯀꯥꯢꯅ
ꯅꯪꯉꯣꯟꯗ ꯀꯅꯥꯅ ꯀꯨꯟꯊ꯭ꯔꯥ ꯍꯦꯜꯂꯦ ꯍꯥꯏꯕꯥ ꯑꯦ
ꯅꯨ ꯅꯨꯄꯤ ꯅꯨꯄꯤ ꯐꯪꯗ꯭ꯔꯦ ꯍꯥꯏꯕ ꯅꯠꯇ꯭ꯔꯣ ꯑꯥ ꯅꯨꯄꯤ ꯐꯪꯗꯨꯏ ꯑꯣꯏꯔꯝꯅꯤ ꯗꯨꯗꯤ ꯅꯪꯅ ꯍꯥꯏꯕꯗꯨꯗꯤ
ꯁꯨꯝ ꯑꯗꯨꯗꯤ ꯋꯥꯅꯤꯗꯅ ꯅꯣꯛꯁꯦꯅ ꯀꯔꯤ ꯑꯁ
ꯏꯁ ꯑꯩ ꯑꯩꯗꯤ ꯊꯥꯖꯅꯤ ꯅꯪꯅ ꯍꯥꯢꯕ ꯈꯨꯗꯤꯡ ꯊꯥꯖꯒꯅꯤ
ꯀꯩꯒꯨꯝꯕ ꯅꯪꯕꯨ ꯂꯧꯒꯦ ꯍꯥꯢꯔ ꯅꯪ ꯁꯨꯛꯌꯥ ꯌꯥꯔꯔꯣꯢꯅꯦ ꯆꯍꯤ ꯌꯥꯝ
ꯑꯥ ꯑꯍꯣꯢ ꯍꯣꯢꯅ ꯢꯁ ꯍꯟꯅꯨꯕꯧ ꯍꯟꯅꯨꯕꯧ ꯀꯅꯥꯂꯣ
ꯑꯣ ꯑꯩꯁꯨ ꯍꯅꯨꯕ ꯑꯣꯢꯔꯕ ꯑꯣ
ꯑꯗꯨ ꯅꯪ ꯅꯪ ꯅꯁꯥꯅ ꯍꯥꯢꯗ꯭ꯔꯥ ꯉꯁꯥꯢ
ꯑꯣ ꯑꯗꯨꯗꯤ ꯅꯣꯛꯁꯦꯟꯅ ꯑꯗꯨꯝ ꯉꯥꯡꯅꯕ ꯋꯥꯅꯤ
ꯅꯠꯇꯦ ꯑꯩꯗꯤ ꯅꯣꯛ ꯅꯣꯛ ꯅꯣꯛꯅꯕ ꯋꯥ ꯉꯥꯡꯕ ꯍꯩꯇꯦ
ꯍꯥꯅꯨꯕꯒꯤ ꯇꯥꯏꯇꯜ ꯐꯪꯂꯕ ꯑꯩꯁꯦ ꯑꯣ